ꯇꯥꯕꯣ
ꯇꯏꯌꯦꯌꯦ
ꯑꯩ ꯀꯝꯄ꯭ꯂꯦꯟ ꯇꯧꯒꯦꯅ ꯂꯥꯛꯏꯕꯅꯦ
ꯀꯔꯤꯒꯤꯅꯣ ꯍꯥꯏꯁꯦ ꯀꯔꯤ ꯀꯝꯄ꯭ꯂꯦꯟ ꯀꯔꯝꯕ ꯃꯇ ꯃꯇꯥꯡꯒꯤ ꯀꯝꯄ꯭ꯂꯦꯅꯣ
ꯑꯩ ꯀꯣꯏ ꯄꯨꯕꯤꯅꯤ ꯍꯥꯟꯅꯒ ꯄꯨꯕꯤꯗꯕꯒꯤ ꯀꯝꯄ꯭ꯂꯦꯟ
ꯀꯔꯝ ꯀꯥꯟꯗ ꯍꯥꯏꯈꯤꯒꯦ ꯑꯩꯅ ꯏꯆꯦꯗ
ꯀꯔꯦ ꯀꯣꯏꯔꯦ ꯑꯩꯗꯤ ꯀꯕꯨꯕꯤꯔꯠ ꯐ ꯇꯕꯅꯦꯅ ꯃꯨꯛꯇꯅ ꯂꯩꯔꯦ ꯑꯗꯨꯒ
ꯍꯣꯏ ꯆꯥꯛ ꯆꯥꯃꯤꯟꯅꯕꯗ ꯑꯩꯅ ꯍꯥꯏꯔꯝꯕꯗꯨꯣ ꯑꯩꯁꯦ ꯅꯣꯏ ꯃꯥ ꯍꯣꯏ ꯄꯨꯂꯞ ꯄꯨꯒꯦ ꯍꯥꯏꯔꯝꯕꯗꯣ ꯑꯩꯗꯤ ꯀꯥꯞ ꯀꯥꯕ ꯊꯣꯔꯦꯅꯦ
ꯅꯨꯃꯤꯠꯂꯩ ꯁꯥꯠꯄ ꯃꯇꯝꯗ ꯅꯨꯃꯤꯠꯂ ꯌꯦꯡꯉꯨ ꯄꯨꯕꯤꯒꯗ꯭ꯔꯥ ꯈꯜꯂꯤ ꯒꯗ꯭ꯔꯦ
ꯃꯤꯩꯗꯣ ꯍꯟꯗꯛꯇꯣ ꯌꯥꯝ ꯁꯥꯠꯇ꯭ꯔꯦꯅ ꯑꯩꯅ ꯄꯥꯎ ꯂꯧꯕꯅꯦ ꯃꯤꯩ ꯍꯟꯗꯛꯇꯤ ꯌꯥꯝ ꯁꯥꯠꯇ꯭ꯔꯤ
ꯑ ꯍꯥꯏꯖꯤꯜꯂꯣ ꯑꯗꯩꯗꯤ ꯑꯦꯄꯜ ꯐꯥꯔꯝ ꯇꯧꯋꯦ ꯍꯥꯏ ꯀꯥꯏꯗ ꯅꯣꯃ ꯑꯗꯨꯕꯨꯣꯕꯒꯗ꯭ꯔ ꯈ ꯑꯦꯄꯜ ꯌꯥꯝ ꯃꯨꯁꯨ ꯄꯕꯤꯗ꯭ꯔꯦ
ꯅꯦꯄꯥꯜꯗꯣ ꯍꯟꯗꯛ ꯇꯤꯟ ꯇꯥꯗꯅꯅꯦ ꯑ ꯂꯣꯏꯔꯦ ꯍꯤꯗꯥꯛ ꯀꯥꯞꯊꯣꯛꯄꯒꯤ
ꯍ ꯍꯣꯏ ꯍꯣꯏ ꯎꯝ ꯈꯪꯗꯕꯁꯦ ꯂꯩꯇꯦꯗ ꯏꯄꯥꯗꯤ
ꯀꯥꯕꯗ ꯋꯥꯟꯊꯩꯅ ꯇꯧꯋꯗ ꯈꯪꯍꯧꯗ꯭ꯔꯕꯣ ꯐꯛꯕꯔꯗꯒꯤ ꯌꯥꯎꯈꯤꯕ ꯅꯤ ꯑꯍꯨꯝ ꯃꯥꯟꯗꯩ
ꯑꯩꯁꯂ
ꯑꯗꯨꯗꯣ ꯃꯅ
ꯍꯧꯖꯤꯛꯅ ꯑꯃꯨꯛ ꯀꯕꯛꯀ ꯃꯄꯥꯟꯅ ꯑꯃꯨꯛ ꯍꯧꯔꯦ ꯁꯤꯁꯨ
ꯑꯕꯨꯣꯏꯗ꯭ꯦ
ꯂꯣꯏꯈ꯭ꯔꯕꯣ ꯑꯗꯨꯁꯨꯣ
ꯃꯅꯥꯛ ꯅꯛꯄꯣꯏ ꯃꯤ ꯒꯥꯔꯤ ꯃꯌꯥꯝ ꯃꯥꯡꯅꯩꯅꯦꯅ ꯇꯧꯋꯗ ꯈꯪꯍꯧꯗ꯭ꯔꯕꯣ
ꯥꯡ ꯃꯅꯥꯛ ꯅꯛꯄ ꯒꯥꯔꯤꯒꯤ ꯋꯥꯐꯝ ꯅꯠꯇꯦ ꯑꯩꯒꯤ ꯋꯥꯐꯝꯁꯦ ꯀꯣꯏꯕ ꯆꯠꯄꯒꯤ ꯋꯥꯐꯝꯅꯤ
ꯑꯗꯨ ꯀꯣꯏ ꯆꯗꯒꯒꯥ ꯃꯍꯍ ꯋꯥꯔꯤ ꯀꯩꯥꯏꯂ
ꯑ ꯑꯣ ꯊꯥꯛ ꯑꯣꯟꯁꯤꯟ ꯇꯧꯅꯔꯣꯏꯁꯤ ꯒꯥꯔꯤ ꯁꯪꯅꯕ ꯒꯥꯔꯤ ꯁꯪꯅꯕ ꯑꯃ ꯊꯝ ꯑꯁꯤ ꯇꯦꯟ ꯈꯥꯏꯗ ꯑꯣꯅꯔꯒ ꯇꯟ ꯈꯥꯏꯗꯣꯛꯅꯔꯒ
ꯅꯈꯣꯏꯌꯦ ꯑꯗꯨ ꯀꯃꯥꯏꯅ ꯂꯥꯛꯃꯤꯟꯅꯔꯒ ꯊꯕꯖꯔꯣ
ꯎ ꯈꯪꯗꯦ ꯑꯗꯨ ꯑꯣꯖꯥ ꯈꯪꯗꯦ ꯑꯩꯈꯣꯏ ꯁꯥꯎꯔꯦ
ꯑꯗꯣ ꯐꯖꯅ ꯍꯟꯗꯛ ꯄꯨꯕꯤꯔꯗꯕꯅꯤꯅꯦ ꯑꯩꯅ ꯃꯐꯝ ꯑꯃ ꯂꯩꯔꯦ
ꯎ ꯍꯪ ꯀꯥꯏꯗ
ꯀꯥꯏ ꯀꯅ ꯀꯥꯎꯕ ꯀꯥꯎꯅꯦꯗ ꯑꯩ ꯍꯣꯔꯦꯟꯅ ꯑꯝꯇ ꯍꯪꯉꯛꯀ ꯐꯖꯅ ꯑꯗꯨꯒ ꯍꯥꯏꯔꯛꯀꯦ ꯍꯟꯗꯗꯤ ꯁꯨꯡꯣꯏ ꯁꯣꯏꯅ ꯄꯨꯕꯤꯔꯅꯤ ꯑꯩꯅ ꯒꯥꯔꯤ ꯊꯥꯎꯒꯗꯤ ꯁꯤ ꯑꯣꯏꯅ ꯍꯥꯟꯅ ꯇꯥꯔꯝꯃꯤꯅꯦ
ꯅꯪꯒꯤ ꯅꯪꯒꯤ ꯍꯌꯦꯡꯁꯦ ꯅꯪꯒꯤ ꯍꯌꯦꯡꯁꯦ ꯑꯩ ꯊꯥꯖꯕꯗꯤ ꯋꯥꯠꯂꯦ
ꯀꯔꯤꯅꯣ ꯍꯥꯏꯔꯤ ꯁꯦꯡꯕꯩꯅ ꯍꯟꯗꯛꯇꯤ ꯄꯣ ꯃꯤꯁ ꯄꯨꯕꯤꯔꯅꯤ ꯍꯟꯗꯛꯇꯤ
ꯈꯟꯖꯦ ꯅꯥ ꯀꯩꯅ ꯑꯗꯨꯝ ꯆꯍꯜꯂꯦ ꯇꯜꯂꯦ
ꯍꯥꯏꯥꯏ ꯍꯥꯏ ꯅ ꯃꯥꯎꯣꯏ ꯅꯕꯕꯥꯔ ꯍꯥꯏꯔ ꯐ ꯎꯗꯦꯅꯦꯅꯅꯥꯅ ꯑꯗꯣ ꯈꯪꯗꯦ ꯑꯩ ꯅꯥꯈꯤꯕꯁꯨ ꯌꯥꯏꯌꯦ ꯑꯩ ꯅꯥꯗꯩ ꯇꯧꯔ ꯂꯩꯌꯦ
ꯑ ꯍ
ꯎ
ꯅꯥꯗ꯭ꯔꯤꯀꯥꯟꯗ ꯗꯣꯛꯇꯔꯗ ꯍꯍꯥꯟ ꯆꯠꯊꯣꯛꯎꯔꯁꯤꯗꯅ
ꯌꯥꯅꯥꯔꯣꯏꯌꯦ ꯍ ꯍꯧꯔꯀꯥꯟ ꯆꯠꯀꯗꯕꯅꯤ ꯗꯣꯛꯇꯔ ꯑꯗꯨꯗꯤ ꯀꯃꯥꯏꯅ ꯅꯥꯥ
ꯅꯗꯒꯥꯟꯗ ꯑꯩꯒꯤ ꯍꯛꯆꯥꯡꯁꯦ ꯑꯝꯇ ꯆꯦꯛ ꯑꯣꯟ ꯇꯧꯖꯒꯦ ꯀꯥꯏ ꯀꯥꯏꯗ ꯅꯥꯔꯛꯄ ꯌꯥꯏ ꯍꯥꯏꯕꯗꯣ ꯑꯝꯇꯪ ꯈꯪꯗꯣꯛꯆꯒꯦ ꯅꯥꯔꯛꯇ꯭ꯔꯤꯀꯥꯟꯗ ꯍꯤꯗꯥꯛ ꯆꯥꯍꯧꯅꯕ
ꯗꯣꯛꯇꯔꯅ ꯐꯨꯔꯛꯑꯗꯤ ꯀꯃꯥꯏꯅ ꯇꯧꯅꯤ
ꯄꯔꯣꯏ ꯄꯔꯣꯏ ꯃꯤ ꯅꯥꯗ꯭ꯔꯤꯀꯥꯟꯗ ꯆꯦꯛꯁꯤꯜ ꯍꯧꯕꯁꯦꯨ ꯀ ꯐꯩꯌꯦꯅ ꯍꯥꯏꯅꯩꯁꯤꯅꯦ
ꯍ ꯌꯥꯔꯦꯣ ꯆꯅꯤ ꯃꯣꯏꯗꯥꯡꯗ ꯁꯤꯗꯁꯟꯥꯔ ꯑꯝ
ꯌꯥꯏꯅꯦ ꯆꯠꯇ꯭ꯔꯤ ꯑꯨꯛꯇ
ꯀꯩꯗ ꯎꯖ ꯇ ꯅ ꯋꯥ
ꯂꯣꯛꯇꯥꯛ ꯌꯦꯡꯕ
ꯂꯣꯛꯇꯥꯛ ꯂꯣꯛꯇꯥꯛꯀꯤ ꯐꯣꯟꯗꯤ ꯑꯗꯨꯝ ꯎꯏꯗꯗꯤ
ꯐꯣꯟꯗ ꯀ ꯄ꯭ꯊꯤꯕꯤ ꯍꯒꯦꯅ ꯀꯣꯏꯗ꯭ꯔꯁꯨ ꯌꯥꯔꯕꯣ ꯆꯠꯇ꯭ꯔꯁꯨ ꯌꯥꯔꯕꯣ
ꯑꯣ ꯌꯥꯗꯦ ꯑꯗꯨꯕꯨꯗꯤ ꯂꯣꯛꯇꯥꯛꯇ ꯀꯣꯏꯙꯔꯥ ꯂꯣꯏꯔꯦ ꯀꯩꯗꯧꯔꯒꯦ ꯍꯟꯗꯛ
ꯍꯤꯒ ꯇꯣꯡꯒꯥꯏꯔꯒ
ꯇꯣꯡꯒꯥꯏꯔꯒ ꯅꯪ ꯍꯤ ꯇꯣꯡꯍꯩꯒꯗꯔ꯭ ꯏꯆꯦꯕꯣ
ꯈꯅꯤ ꯀꯣꯛ ꯉꯥꯎꯗꯣ ꯃꯥꯂꯦ
ꯑꯗꯨꯅꯦ ꯅꯪꯗꯤ ꯕꯁ ꯇꯣꯡꯉꯗꯤ ꯗꯨꯝ ꯀꯣꯛꯉꯥꯎꯗꯥꯏꯅꯦ ꯒꯥꯔꯤꯝ ꯇꯣꯡꯕꯗ ꯑꯗꯨ ꯀꯃꯥꯏ ꯇꯧꯕ
ꯀꯣꯛ ꯉꯥꯎꯗꯅꯕ ꯒꯨꯂꯤ ꯆꯥꯁꯜꯂꯒ ꯂꯥꯛꯑꯒꯦ
ꯆꯠꯇ꯭ꯔꯣꯔꯃꯤꯅ ꯀꯦꯔꯒ ꯂꯥꯛꯇꯨꯏꯃꯤꯅꯦ ꯈꯤꯡꯉꯒ
ꯈꯤꯡꯉꯒ ꯂꯥꯛꯇꯣꯔꯤꯝꯅꯤ ꯀꯦꯊꯔꯒ
ꯀꯣꯏ ꯆꯠꯇꯣꯔꯦꯅ
ꯎꯝ
ꯗꯨꯒ ꯑꯩ ꯂꯥꯛꯇꯔ꯭ ꯕꯥ
ꯑꯗꯩꯗꯤ ꯑꯗꯨꯝ ꯂꯥꯟ ꯇꯧꯋꯦ ꯍꯥꯏꯔꯤꯌꯦ
ꯐꯣꯟꯗꯨ ꯌꯥꯒꯤꯗꯗꯤ ꯀꯃꯥꯏ ꯇꯧꯕ
ꯌꯨꯝꯗ ꯂꯥꯑ ꯗꯨꯝ ꯐꯨꯔꯔꯦ ꯍꯥꯏꯔꯤꯌꯦ
ꯑꯩ ꯐꯣꯟꯗ ꯌꯥꯒꯤꯗ꯭ꯔꯗꯤ
ꯅꯪꯅ ꯌꯥꯍꯜꯂꯣꯏꯗꯧ ꯈꯇ ꯉꯥꯏꯔꯦ ꯆꯠꯅꯤꯡꯗꯕꯒꯤ
ꯑꯣ ꯑꯩꯗꯤ ꯆꯠꯅꯤꯡꯉꯦꯍꯦ ꯑꯩ ꯅꯍꯥꯟꯗꯤ ꯆꯠꯁꯦꯅ ꯑꯩꯅ ꯍꯧꯖꯤꯛꯖꯨ ꯍꯧꯔꯝꯃꯤ ꯗꯨꯕꯨ ꯀꯩꯅꯣ ꯍꯥꯏꯗꯣ
ꯏꯁ ꯈꯪꯖꯟꯅꯗ ꯁꯥꯗꯅ ꯑꯗꯨꯛ ꯀꯨꯏꯅ ꯂꯩꯊꯣꯛꯈ꯭ꯔꯒ ꯑꯩꯅ ꯉꯁꯤ ꯁꯥꯎꯔꯒ ꯂꯥꯟ ꯇꯧꯔꯛꯄꯅꯤ
ꯑꯇꯥꯎꯕꯤꯒꯤ ꯂꯩꯅꯥ ꯂꯥ ꯏꯌꯦ ꯑꯩ ꯍꯥꯏꯔꯕ ꯋꯥꯖꯦ ꯍꯦꯛꯇ ꯀꯥꯎꯊꯣꯛꯈꯤꯕ
ꯎꯝ ꯂꯤꯛꯄꯒꯤ ꯂꯩꯅꯥ ꯃꯥꯜꯂꯤꯗ ꯑꯩꯗꯤ
ꯅꯥꯔꯤꯌꯦ ꯑꯩꯉꯣꯟꯗꯥ
ꯂꯤꯛꯄꯒꯤ ꯂꯩꯅꯥ ꯅꯠꯇ꯭ꯔꯣ
ꯑꯗꯨ ꯂꯥꯏꯅꯥꯗꯣ ꯀꯃꯥꯏꯅ ꯐꯗꯣꯏꯅꯣ ꯑꯝꯇ ꯍꯥꯏꯕꯤꯌꯨꯅꯦ
ꯂꯤꯛꯄꯒꯤ ꯂꯩꯅꯥꯖꯦ
ꯄꯗꯨꯗꯤ ꯀꯩꯅꯣ
ꯀꯩꯅꯣ ꯇꯤꯛꯄꯒꯤ ꯂꯩꯅꯥꯅꯦ ꯀꯥꯎꯕꯒꯤ ꯂꯩꯅꯥ ꯅꯠꯇꯦ
ꯅꯪ ꯌꯨꯝ ꯂꯩꯕ꯭ꯔꯣ
ꯌꯨꯝꯗ ꯂꯩ
ꯌꯨꯝꯗ ꯀꯩꯗꯧꯔꯤꯕ ꯍꯧꯖꯤꯛꯐꯥꯎ
ꯑꯦ ꯌꯨꯝꯗ ꯂꯩꯇꯗꯤ ꯀꯗꯥꯏ ꯂꯩꯗꯣꯔꯤꯒꯦ
ꯆꯦ ꯍꯣꯏꯗꯤ ꯍꯟ ꯑꯣꯏꯔꯝꯅꯤꯅ ꯌꯨꯝ ꯅꯨꯡ ꯄꯥꯟꯊꯣꯛꯄ ꯌꯥꯔꯦ ꯍꯥꯏꯃꯤꯗꯥ
ꯑꯁ ꯌꯨꯝ ꯅꯨꯡꯁꯤ ꯇꯩꯅꯤꯅꯦ ꯏꯉꯗꯤ ꯊꯥꯗꯅꯤꯗ꯭ꯔꯤ ꯆꯠꯂꯤ
ꯑꯥꯎ ꯑꯧꯕꯤꯖꯩ ꯍꯥꯏꯅ ꯃꯥꯅ ꯅꯪ ꯌꯥꯝꯅ ꯈꯜꯂꯛꯑ ꯑꯗꯨꯗꯤ
ꯑꯁ ꯅꯣꯕ꯭ꯔꯥꯄ ꯌꯥꯗ꯭ꯔꯕꯅꯤꯅꯦ
ꯀꯩꯅ ꯍꯥꯏꯗ ꯊꯤꯖꯤ ꯀꯌꯥ ꯆꯥꯔꯒꯦ
ꯖꯤꯕꯨ ꯁꯁꯤ ꯃꯨ ꯀꯌꯥꯔꯃꯅꯤ
ꯑꯗꯨꯗꯤ ꯑꯩꯒ ꯃꯥꯟꯗꯔꯤꯅꯦ ꯅꯣꯏꯕ
ꯃꯥꯅꯔꯦ
ꯅꯪꯤꯗ ꯈꯃꯟ ꯍꯦ
ꯍꯟꯗꯛ ꯁꯌꯥ ꯌꯥꯗꯕꯣ ꯀꯃꯥꯏꯅ ꯇꯧꯔꯤꯅꯣ ꯈꯪꯗꯦꯕ
ꯇꯥ ꯃꯅꯤ ꯇꯥ ꯃꯅꯤ ꯐꯖꯅ
ꯆꯥꯔꯁꯨ ꯑꯦꯁꯣ ꯆꯠ ꯇꯧꯋꯦ ꯑꯗꯨꯁꯨ ꯑꯗꯨꯝ ꯌꯥꯗꯦ
ꯈꯔ ꯑꯦꯛꯁꯔꯁꯥꯏꯁ ꯇꯧꯔꯤꯕ꯭ꯔꯥ ꯀꯣꯟ ꯊꯥꯕꯔꯤꯔꯣ ꯅꯠꯇ꯭ꯔꯒ ꯀꯗꯧꯅꯣ ꯀꯂꯤꯛ ꯊꯦꯡꯉꯤꯔꯣ
ꯋꯥꯋꯀꯤꯡ ꯆꯦꯜꯂꯤꯕꯅꯦ ꯑꯌꯨꯛꯇ
ꯊꯦꯡꯕꯒꯤ ꯆꯉꯥꯏ
ꯊꯦꯡꯉꯦ ꯌꯥꯝ ꯀꯪꯅꯤꯡꯕꯩ ꯃ ꯌꯥꯏꯅ
ꯑꯩ ꯍꯪꯒꯅꯤ ꯅꯣꯏ ꯏꯃꯥꯗ ꯑꯩꯅ
ꯍꯉ ꯍꯥꯎ ꯍꯥꯎ ꯍꯥꯎ
ꯅꯪꯅ ꯆꯨꯝ ꯃꯝꯃꯦ ꯅꯪꯅ ꯑꯩꯒꯤ ꯆꯆꯥꯄꯣ ꯂꯩꯕ ꯑꯩꯅ ꯆꯨꯝꯃꯦ ꯅꯪꯅ ꯑꯩꯒꯤ ꯆꯆꯥꯄ ꯂꯩꯕ
ꯑꯗꯨꯗꯤ ꯑꯗꯨꯗꯤ ꯀꯩ ꯀꯥꯟꯅꯔꯤꯕ
ꯀꯅꯧ
ꯑꯩꯅ ꯆꯨꯝ ꯑꯩꯅ ꯆꯨꯝꯃꯁꯨ ꯇꯣ ꯑꯩꯅ ꯑꯆꯥꯄꯣꯠ ꯑꯃꯀꯠ ꯂꯩꯗꯕ ꯅꯪꯅ ꯆꯨꯝꯃꯁꯨ ꯑꯩꯅ ꯑꯆꯥꯄꯣꯠ ꯑꯃꯀꯠ ꯂꯩꯗꯕ ꯀꯩꯅꯣꯝ ꯏꯁꯩꯁꯣꯏ ꯁꯣꯏꯗ꯭ꯔꯣ
ꯅꯪꯒꯤ ꯅꯪ ꯃꯥꯅ ꯀꯣꯟ ꯑꯃꯨꯛ ꯂꯩꯍꯧꯕꯗꯣ ꯁꯥ ꯍꯥꯏꯔꯕ
ꯍꯥꯏꯔꯦ ꯀꯀꯥ ꯀꯀꯥ ꯍꯥꯏꯩꯔꯦ
ꯀꯊ ꯇꯝ ꯄꯥꯂꯕ
ꯁꯥꯥꯇꯤ ꯊꯣꯛꯇ꯭ꯔꯤ ꯎꯝ
ꯃꯣꯏ ꯅꯅ ꯑꯣ ꯄꯄꯤꯗꯨꯒ ꯈꯔꯕꯥ
ꯅꯥꯎꯄꯤꯤꯗ ꯕꯣꯔꯗꯤꯡꯗꯨ ꯊꯝꯖꯤꯟꯈꯔꯦ
ꯀꯔꯤ ꯀꯔꯤ ꯕꯣꯔꯗꯤꯡꯗꯧꯅꯣ ꯅ ꯍꯟꯗꯛ ꯇꯨꯦꯠ ꯊꯥꯔꯤ ꯅꯠꯇ꯭ꯔꯣ ꯍꯟꯗ ꯊꯥꯗꯣꯏꯔꯣ
ꯊꯥꯗꯣꯏꯅꯦ ꯌꯨꯝꯗ ꯂꯩꯔꯗꯤ ꯑꯗꯨꯝ ꯅꯪ ꯑꯗꯨꯝ ꯇꯧꯁꯜꯂꯛꯎ ꯍꯥꯏ ꯑꯗꯩꯗꯤ
ꯑꯩ ꯃꯥꯒ ꯂꯩꯕ ꯂꯩ ꯒꯦꯝ ꯇꯂꯝ ꯊꯦꯡꯅ
ꯄꯀ ꯅ ꯁꯤꯖꯟ ꯗꯅ
ꯗ ꯄꯨꯗꯅꯦ ꯀ
ꯦꯦꯝꯁꯅꯦ ꯀꯗꯥꯥꯏꯗꯒꯤ ꯁꯥꯟꯅꯏꯕ ꯃꯥꯥꯟꯗꯦ
ꯐꯅꯥ ꯑꯅꯤ ꯐꯅꯥꯃꯅꯤ
ꯁꯣꯝꯗꯒꯤꯅ ꯂꯩꯔꯤ ꯄꯥꯎ ꯂ ꯑꯩ ꯄꯥꯎꯅ ꯁꯣꯕ ꯍꯣꯟꯗ꯭ꯔꯦ ꯑꯗꯨꯗꯨꯒ ꯃꯥꯅ ꯒꯦꯝꯗ ꯅꯩꯔ ꯂꯩꯔꯤꯕ
ꯈꯪꯗꯦ ꯃꯥ ꯅꯠꯇꯕ꯭ꯔꯥ ꯑꯗꯨ ꯃ ꯀꯣꯂꯦꯖ ꯊꯥꯅ ꯂꯩꯗ
ꯑ ꯁꯥꯟꯅꯤ ꯁꯥꯟꯅꯃꯤ ꯅꯗ꯭ꯔꯣ ꯅꯝꯒꯗꯤ
ꯗꯤ ꯃꯥ ꯠꯇ
ꯍꯩꯇꯦ ꯁꯥꯟꯅꯃꯤꯟꯅꯔꯒ ꯌꯦꯡꯒꯗ ꯇꯕꯅꯦ ꯚꯣꯏꯁ ꯑꯣꯟ ꯇꯧꯔꯛꯎ ꯍꯥꯏꯔꯒ ꯀꯅꯥꯅꯣꯗꯣ ꯌꯦꯡꯒꯗꯝꯕꯅꯦ
ꯂꯩꯉ ꯑꯩꯉꯣꯟꯗ ꯏꯁꯧ ꯇꯧꯔꯛꯀꯅꯤ ꯅꯣꯏꯎ ꯄ ꯁꯋꯥ ꯍꯥꯏ ꯑꯩꯗꯣ ꯑꯩ ꯀꯩꯒꯨꯝꯣ ꯑꯩꯈꯣꯏ ꯆ ꯍꯥꯏꯔꯗꯤ ꯀ ꯍꯥꯏꯕ ꯑꯩ
ꯑꯦ ꯈꯪꯒꯗꯕꯅꯦ ꯇꯨꯡ ꯍꯣꯡꯗꯣꯔꯛꯀꯗꯧꯅꯤ ꯂꯩꯕꯤꯒꯦ ꯂꯩꯕꯤꯒꯦ ꯀꯩ ꯆꯥꯄꯣꯠ ꯆꯥꯅꯤꯡꯉꯤ ꯂꯨꯄꯥ ꯀꯌꯥ ꯄꯤꯕ ꯃꯤ ꯊ ꯍꯥꯏꯔꯣ ꯅꯪ ꯆꯥꯅꯤꯡꯉꯤꯁꯦ ꯍꯥꯏꯔꯣ
ꯏꯁ ꯃ ꯊꯥꯏꯖꯅꯤꯡꯗꯦ
ꯃꯤꯊꯥꯏ ꯆꯥꯒꯗꯧꯅꯦ ꯑꯉꯥꯡꯗꯤ
ꯄ ꯀꯩꯅꯥꯅꯨ ꯀꯣꯛ ꯀ ꯇꯧꯗꯧꯕꯣ ꯂꯥꯛ ꯊꯧ ꯆꯦꯅꯣ
ꯏꯅꯥꯎ ꯄꯥꯅꯤ
ꯑꯣ ꯂꯎ ꯄꯁꯨ ꯅꯪꯅ ꯁꯦꯝꯗꯣꯏꯗꯣ ꯆ ꯇꯧꯗꯣꯏꯅꯧ ꯈꯜꯂꯕ
ꯑꯧ ꯑꯩꯒꯤ ꯊꯕꯛꯈꯩ ꯃꯉꯣꯟꯗ ꯑꯩꯅ ꯇꯧꯍꯜꯂꯤ
ꯑ ꯐꯕ ꯑꯃ ꯂꯩꯕꯒꯁꯦ ꯀꯥ ꯅꯨꯡꯉꯥꯏꯖꯔꯤꯕ
ꯆꯥꯎꯥꯎꯔꯤꯕꯨꯅꯤꯅꯦ
ꯑꯗ ꯗꯤ ꯍꯟꯗꯛ ꯁꯣꯏ ꯄꯨꯕꯤꯔꯗꯧꯅꯤꯀꯣ ꯍꯟꯗꯛꯇꯤ ꯁꯤꯌꯣꯔ
ꯄ꯭ꯔꯣꯃꯤꯁ ꯇꯧꯍꯜꯂꯅꯤ ꯍꯟꯗꯛ ꯃꯇꯥꯡꯁꯤꯗꯤ ꯄ꯭ꯔꯣꯃꯤꯁ ꯇꯧꯍꯜꯂꯅꯤ ꯑꯩ ꯁꯟꯖꯦ ꯅꯥꯏꯍꯥꯛ ꯀꯩꯅ ꯆꯥꯃꯟꯗꯅꯀꯣ
ꯄꯣꯃꯤꯁ ꯑꯗꯣ ꯇꯥꯡꯗꯣ ꯑꯩ ꯍꯥꯏꯔꯛꯑꯅꯤ ꯏꯆꯦꯗ ꯍꯣꯏ ꯑꯩ ꯐꯣꯟ ꯇꯧꯔꯛꯀꯦ ꯗꯨꯀꯥꯟꯗ
ꯉꯥꯏꯔꯕꯅꯤ ꯉꯥꯏꯔꯕ ꯃ ꯃꯝꯇꯝ ꯑꯃꯗꯤ ꯁꯥꯅꯁꯤꯍꯦ
ꯑꯗꯨ ꯑꯩ ꯐꯣꯟ ꯇꯧꯔ ꯍꯥꯏꯔꯒꯦ
ꯍꯟꯗꯛ ꯊꯥꯁꯤꯗ ꯃꯊꯪ ꯊꯥ ꯁꯤꯐꯥꯎꯗ ꯍꯥꯏꯅ ꯑꯃꯗꯤ ꯊꯥꯅꯖ
ꯍꯣꯏ ꯑꯗꯨ ꯑꯩ ꯍꯥꯏꯔꯒꯁꯦ ꯊꯃꯦ ꯊꯃꯦ